ꯍ ꯑꯗꯨ ꯈ ꯑ ꯅꯪꯒꯤ ꯈꯖꯦꯜꯗꯣ ꯇꯥꯇ꯭ꯔꯦ ꯍꯧꯖꯤꯛ ꯌꯦꯠ
ꯍꯜꯂꯣ
ꯈꯍꯂ
ꯑ
ꯑꯣ
ꯑꯥꯂꯣ
ꯇꯥꯕ꯭ꯔꯣ ꯑꯣ ꯇꯥꯏꯌꯦ ꯇꯌꯦ ꯑꯣ ꯗꯧꯔꯥ
ꯑꯗꯨꯅ ꯇꯥꯖꯦ ꯅ ꯈꯨꯖꯦ ꯎꯣ
ꯑꯣ ꯑꯁꯤ ꯑꯩꯈꯣꯏ ꯑꯅꯤꯒꯤ ꯐꯣꯟꯗꯣ ꯆꯞ ꯃꯥꯟꯅꯕꯒꯤꯅꯦ ꯑ ꯍꯜꯂꯣ ꯀꯩꯗꯧꯕ꯭ꯔꯥ ꯑꯣ ꯍꯜꯂꯣ
ꯀꯟꯅ ꯇꯥꯗꯦ ꯈꯔ ꯈ ꯉꯥꯡꯉꯣ
ꯑꯣ ꯀꯩꯗꯧꯕ꯭ꯔꯥ
ꯇꯨꯝꯃꯒ ꯂꯩꯌꯦ
ꯑꯣ ꯌꯥꯝ ꯇꯨꯝꯈ꯭ꯔꯦꯀꯣ ꯅꯪꯁꯨ ꯑꯩ ꯑꯩ ꯂꯦꯞꯂꯒ ꯑꯗꯨꯝ ꯅꯪꯕꯨ ꯋꯥꯔꯤ ꯁꯅꯔꯒ ꯂꯩꯌꯦ
ꯉꯥꯏꯔ
ꯅꯨꯡꯉꯥꯏꯌꯦ ꯅꯪꯗꯤ
ꯀꯩ ꯏꯟꯖꯥꯡ ꯆꯥꯕ
ꯑꯩꯈꯣꯏ ꯃꯦꯟ ꯃꯅꯥ ꯆꯥꯏꯌꯦ ꯅ ꯅꯪꯗꯤ
ꯑꯣ ꯑꯩꯗꯤ ꯃꯥꯏꯔꯦꯟ ꯊꯣꯡꯕ ꯆꯥꯏꯌꯦ
ꯑꯣ ꯊꯥꯎ ꯊꯝꯕ꯭ꯔꯥ ꯆꯝꯐꯨꯠ ꯆꯥꯕ꯭ꯔꯥ ꯑꯣꯔꯥꯎ ꯊꯥꯎꯅ ꯊꯣꯡꯕ꯭ꯔꯥ ꯍꯥꯏꯕ ꯊꯥꯎꯅ ꯉꯥꯎꯕ꯭ꯔꯥ ꯍꯥꯏꯕ
ꯐꯖꯅ ꯇꯥꯗ꯭ꯔꯦꯅꯦꯍ
ꯀꯃꯥꯏꯅ ꯊꯣꯡꯕ꯭ꯔꯥ ꯍꯥꯏꯕ
ꯍꯥꯥ
ꯇꯥꯕ꯭ꯔꯣ
ꯇꯥ
ꯀꯃꯥꯏꯅ ꯊꯣꯡꯕ꯭ꯔꯥ ꯍꯥꯏ ꯅꯦ ꯃꯔꯤꯗꯣ
ꯃꯔꯤꯟ ꯊꯣꯡꯕ꯭ꯔꯣ ꯀꯥꯔꯤ ꯍꯥꯏ ꯀꯨꯅꯣ ꯈꯔ ꯀꯟꯅ ꯉꯥꯡꯉꯣ ꯑꯝꯇ ꯇꯥꯗ꯭ꯔꯦ
ꯃꯔꯤꯟꯗꯣ ꯀꯃꯥꯏꯅ ꯊꯣꯡꯕ꯭ꯔꯥ ꯍꯥꯏꯕ
ꯊꯥꯎꯗ ꯉꯧꯔꯒ ꯊꯣꯡꯕ
ꯑꯣ-ꯑꯣ ꯑꯗꯨꯗꯤ ꯍꯥꯎꯒꯅꯤ-ꯍꯥꯎꯒꯅꯤ
ꯅꯪꯗꯤ ꯊꯣꯡꯕ ꯍꯩꯇꯕ꯭ꯔꯣ
ꯍꯩꯌꯦꯍꯦ ꯀꯔꯤꯅꯣ ꯅꯪꯖꯨ
ꯑꯥ
ꯌꯥꯝ ꯍꯩꯕꯅꯦ ꯑꯩꯗꯤ
ꯊꯣꯡꯉꯣ-ꯊꯣꯡꯉꯣ ꯅꯪꯁꯨ ꯊꯣꯉꯒ ꯆꯥꯋꯣ
ꯑꯣ ꯍꯟꯗꯛꯀꯅꯤ ꯃꯔꯤꯟ ꯂꯩꯇꯕꯀꯣ ꯅꯣꯡꯃ ꯂꯩꯔꯗꯤ ꯑꯃꯨꯛ ꯇꯧꯒꯦ
ꯑꯍꯥ-ꯑꯍꯥ ꯂꯧꯗ-ꯂꯧ ꯆꯠꯄꯗ ꯄꯨꯋꯣ ꯑꯗꯨꯒ
ꯑꯦ-ꯑꯦ ꯑꯥ ꯑꯦ ꯑꯩꯈꯣꯏꯒꯤ ꯂꯧꯗꯀꯣ ꯂꯩꯇꯕꯀꯣ ꯃꯔꯤꯟꯗꯣ ꯃꯅꯥ ꯉꯥꯛꯇ ꯂꯩꯌꯦ ꯐꯖꯅ ꯍꯧꯗꯕ ꯑꯥ-ꯑꯥ-ꯑꯥ ꯐꯖꯅ ꯍꯧꯗꯕ
ꯑꯩꯈꯣꯏꯁꯨ ꯂꯩꯇꯦꯗ
ꯎꯝ
ꯂꯩꯔꯒ ꯆꯥꯕꯅꯦ ꯑꯩꯗꯤ
ꯑꯣ ꯀꯌꯥ ꯄꯤꯕꯥ
ꯃꯥꯏꯔꯦꯟꯖꯦ ꯄꯤꯛꯑꯗꯤ ꯂꯨꯄꯥ ꯀꯨꯟ ꯆꯥꯎꯔꯗꯤ ꯂꯨꯄꯥ ꯌꯥꯡ ꯈꯩ
ꯑꯁ ꯌꯥꯝ ꯇꯥꯡꯉꯤꯎꯦ ꯗꯀꯥꯟꯖꯦ ꯄꯣꯠꯆꯩꯍꯤꯡꯖꯦ
ꯇꯥꯡꯉꯦ-ꯇꯥꯡꯉꯦ
ꯎꯝ ꯌꯨꯝꯗꯤ ꯂꯥꯛꯑꯣꯏꯔꯣ
ꯏꯟꯗꯤ ꯂꯥꯛꯄ ꯌꯥꯗ꯭ꯔꯦꯅꯦ
ꯎꯝ ꯏꯔꯥꯡꯒ ꯃꯇꯥꯡꯖꯤꯗ ꯎꯝ
ꯄꯥꯏ ꯂꯩꯇ꯭ꯔꯦ ꯌꯨꯝ ꯆꯠꯅꯤꯡꯉꯦ ꯎꯄꯥꯏ ꯂꯩꯇ꯭ꯔꯦ
ꯅꯪ ꯍꯟꯗꯛꯀꯥꯟꯁꯤ ꯁꯤꯃꯤꯁꯇꯔ ꯀꯌꯥ ꯇꯝꯕ꯭ꯔꯥ
ꯑꯩ ꯍꯟꯗꯛ ꯁꯤꯃꯤꯁꯇꯔ ꯃꯉꯥ
ꯃꯉꯥ ꯑꯣ ꯑꯣ ꯇ ꯔꯨꯒ ꯧꯗꯧꯔꯤꯅꯦ ꯌꯧꯒꯗꯧꯔꯤꯅꯦ ꯁꯤꯦꯃꯤꯁꯇꯔ ꯑꯦꯛꯖꯥꯝꯗꯤ ꯀꯃꯥꯏꯅ ꯇꯧꯕ꯭ꯔꯥ
ꯅꯨꯡꯉꯥꯏ ꯌꯥꯝ ꯅꯨꯡꯉꯥꯏꯕ ꯑꯣꯏꯗꯦꯗ
ꯍꯟꯗꯛ ꯀꯟꯅ ꯑꯦꯛꯖꯥꯝ ꯊꯥꯕ꯭ꯔꯥ
ꯍꯣꯏ ꯂꯔꯦ ꯊꯥꯕ
ꯑꯣꯝ ꯑꯗꯨꯗꯤ ꯁꯤꯛꯁꯁꯤ ꯏꯁꯇꯥꯔꯠ ꯊꯥꯒꯅꯤ ꯑꯦ ꯀꯥꯒꯅꯤꯀꯣ
ꯎꯝ ꯃꯉꯥ ꯑꯣꯏꯕ ꯀꯥꯗꯦꯕ
ꯎꯝ
ꯅꯣꯏꯗꯤ ꯂ ꯑꯣꯏꯔꯦꯗꯅ
ꯂꯣꯏꯔꯦ ꯍꯧꯖꯤꯛ ꯌꯨꯝꯗ ꯐ꯭ꯔꯤꯗ ꯂꯩꯔꯦ ꯀꯩꯁꯨ ꯇꯧꯗꯕꯤꯗ
ꯎ ꯝ ꯅꯨꯡꯉꯥꯏꯔꯦ ꯍꯥꯏ ꯑꯗꯨꯗ
ꯎꯝ ꯅꯨꯡꯉꯥꯏꯔꯁꯨ ꯀꯥꯏꯅ ꯑꯟꯑꯦꯝꯄ꯭ꯂꯣꯏꯤ ꯇꯧꯔꯒ ꯊꯕꯛ ꯀꯩꯁꯨ ꯇꯧꯗ꯭ꯔꯒ ꯌꯨꯝꯗ ꯑꯗꯨꯝ ꯂꯩꯕꯗꯣ
ꯊꯕꯛ ꯂꯩꯕ ꯍꯧꯔꯅꯤ ꯅꯣꯏ
ꯑꯁ ꯀꯩ ꯊꯕꯛ ꯇꯧꯒꯦꯔꯥ ꯑꯁꯤ ꯒ꯭ꯔꯦꯖꯨꯋꯦꯠ ꯉꯛꯇ ꯀꯩ ꯇꯧꯒꯦꯔ
ꯊꯗ꯭ꯔꯦꯁꯨ ꯏꯁꯩ ꯑꯃ ꯁꯛꯑꯣꯅꯦ
ꯍꯥꯥ ꯑꯩ ꯒꯨꯝꯕꯁꯦ ꯑꯩ ꯍꯩꯇꯕꯀꯣ
ꯎꯝ ꯀꯩꯁꯨ ꯀꯥꯏꯗꯦ ꯄ ꯁꯛꯇ ꯁꯛꯎ
ꯅꯪ ꯁꯛꯛꯑꯣ ꯑꯩ ꯇꯥꯕꯤꯒꯦ
ꯎꯝ ꯑꯩ
ꯄꯥꯕ ꯅꯨꯡꯉꯥꯏꯕ꯭ꯔꯥ ꯅꯨꯡꯉꯥꯏꯇꯕ꯭ꯔꯥ ꯄꯥꯕꯤꯒꯦ
ꯑꯩ ꯁꯛꯄ ꯌꯥꯗ꯭ꯔꯦꯕ ꯀꯣꯟꯖꯦꯜ ꯌꯥꯗ꯭ꯔꯦ꫰ꯕ
ꯏꯁ ꯌꯥꯝ ꯁꯛꯄꯒꯤ ꯑꯣꯏꯔꯝꯅꯤ ꯑꯗꯨꯗꯤ
ꯁꯛꯇꯕꯒꯤꯅꯦ ꯁꯛꯇꯕꯒꯤ ꯑꯩꯗꯣ ꯂꯣꯛ ꯈꯨꯨꯕꯀꯣ
ꯎꯝ
ꯍꯧꯖꯤꯛꯀꯥꯟꯗꯤ ꯈꯔ ꯐꯔꯦ ꯂꯍꯥꯟ ꯂ ꯈꯨ
ꯗꯔꯅ ꯑꯣꯏꯕꯒꯤꯅꯦ ꯁꯝꯃꯔ ꯂꯥꯛꯄꯒꯤꯀꯣ
ꯑꯣ
ꯑ ꯋꯦꯗꯔꯁꯨ ꯆꯦꯟꯖ ꯇꯧꯕꯒꯤ
ꯑꯗꯨꯗꯒꯤ ꯃꯥꯔꯦ ꯁꯥꯏꯑꯕ ꯌꯥꯝꯅ ꯆꯤꯡꯗꯁꯨ ꯁꯥꯔꯝꯃꯤ ꯎ
ꯑꯗꯣ ꯉꯁꯤꯗꯣ ꯅꯣꯡꯁꯥꯗꯣ ꯊꯣꯛꯑꯒ ꯑꯃꯨꯛ ꯅꯣꯡ ꯆꯨꯅꯤꯡꯉꯥꯏ ꯑꯃꯨꯛ ꯍꯧꯔꯦ
ꯑꯣꯝ
ꯆꯨꯗꯤ ꯆꯨꯗ꯭ꯔꯤꯌꯦ ꯑꯗꯨꯕꯨ ꯑꯁ ꯀꯩ ꯍꯥꯏꯁꯤꯔ
ꯅꯣꯡ ꯅꯣꯡ ꯆꯨꯔꯗꯤ ꯈꯔ ꯏꯪꯉꯅꯤꯗ
ꯎꯝ ꯈꯔꯗꯤ ꯏꯪꯉꯦ ꯉꯁꯤ ꯕꯥꯏꯕꯦꯜ ꯀꯦꯝꯁꯨ ꯍꯧꯔꯅꯤꯌꯦ
ꯑꯣ
ꯋꯦꯜꯀꯝ ꯄ꯭ꯔꯣꯒ꯭ꯔꯥꯝ ꯎꯝ
ꯍꯣꯔꯦꯟ ꯆꯠꯁꯤꯔ ꯆꯠ ꯔꯣꯏꯁꯦꯔ ꯈꯪꯗ꯭ꯔꯦ
ꯅꯨꯃꯤꯗꯥꯡꯗꯔꯣ
ꯄꯨꯡ ꯇꯔꯨꯛ ꯃꯈꯥꯏꯗ ꯍꯧꯒꯅꯤ ꯍꯥꯏꯕꯅꯦ ꯈꯪꯗꯦ
ꯎꯝ ꯅꯨꯡꯉꯥꯏꯒꯅꯤ ꯎꯝ ꯃꯤ ꯀꯧꯋꯣ ꯃꯄꯥꯟꯗꯒꯤ
ꯀꯧꯋꯦ ꯍꯣꯏ ꯎꯝ
ꯎꯝ ꯅꯨꯡꯉꯥꯏꯔꯤꯅꯤ
ꯅꯈꯣꯏ ꯚꯦꯀꯦꯁꯟ ꯨꯝꯕ ꯂꯩꯇ꯭ꯔꯣ
ꯍꯣꯏ ꯍꯧꯖꯤꯠꯅꯦ
ꯍꯟꯗꯛ ꯀꯥꯟꯔꯥ ꯍꯧꯖꯤꯛꯀꯥꯟ ꯎꯝ
ꯂꯣꯏꯔꯅꯤ ꯑꯃꯨꯛꯀ ꯃꯊꯪꯗꯤ ꯊꯥꯊꯣꯛꯑꯗꯤ ꯂꯣꯏꯔꯦ ꯈꯣꯏ ꯁꯨꯇꯤ ꯂꯣꯏꯔꯦ
ꯀ꯭ꯂꯥꯁ ꯆꯠꯄ ꯍꯧꯔꯅꯤꯅꯦ
ꯆꯠꯄ ꯍꯧꯔꯅꯤ ꯎꯄꯥꯏ ꯂꯩꯇꯦ
ꯎꯝ ꯏꯅꯥꯎꯅꯨꯄꯤꯗꯣ ꯑꯗꯨꯝ ꯎꯕ꯭ꯔꯥ ꯅꯪ
ꯑꯗꯨꯝ ꯎꯋꯦ ꯃꯥꯗꯤ ꯇꯨꯝꯃꯒ ꯂꯩ ꯑꯗꯨꯩꯅ ꯑꯗꯨꯝ
ꯎꯝ ꯅꯪꯗꯤ ꯀꯣꯏꯊꯣꯛꯑꯣꯅ
ꯀꯣꯏꯌꯦ ꯉꯔꯥꯡꯁꯨ ꯃꯣꯏ ꯋꯥꯗ ꯆꯔꯄꯅꯤ ꯑꯔꯨꯔꯒ ꯉꯔꯥꯡꯁꯨ ꯃꯅꯥꯛꯇ ꯂꯥꯛꯄꯅꯤ ꯑꯩ
ꯎꯝ
ꯃꯥꯒ ꯂꯩꯃꯤꯟꯅꯕꯅꯤ ꯑꯩꯗꯣ ꯇꯅꯤ ꯑꯗꯨꯒꯗ ꯁꯥꯕꯒꯤꯀꯣ ꯇꯨꯝꯕ ꯌꯥꯗꯕꯒꯤ ꯑꯃꯝꯀꯛ ꯇꯨꯝꯃꯦ
ꯅꯗꯤ ꯇꯨꯕꯥ ꯌꯥꯗꯕ
ꯁꯥꯔꯒꯦ
ꯎꯝꯝ ꯅꯈꯣꯏ ꯍꯣꯁꯇꯦꯜꯗꯣ ꯃꯤ ꯀꯌꯥ ꯂꯩꯕ꯭ꯔꯥ ꯀꯃꯥꯏꯅ ꯇꯧꯕ ꯄꯨ꯭ꯔꯥ
ꯐꯁꯦ ꯑꯃꯃꯤ ꯇꯔꯦ ꯅꯤꯄꯥꯜ ꯅꯤꯄꯥꯜꯃꯨꯛ ꯂꯩꯒꯦꯔꯥ ꯈꯪꯗꯦ ꯍꯧꯖꯤꯛꯀꯥꯟꯗꯤ ꯌꯨꯝ ꯆꯠꯄ ꯃꯥꯜꯂꯦ ꯑꯩ ꯑꯩꯈꯣꯏꯗꯤ ꯌꯥꯝ ꯅꯨꯡꯥꯏ ꯅꯨꯡ ꯃꯌꯦ
ꯎꯝ
ꯂꯣꯏꯅ ꯐ꯭ꯔꯤꯅꯦ ꯃꯩꯒꯨꯝꯕꯁꯨ
ꯎꯝ ꯃꯩꯗꯤ ꯔꯤꯒꯨꯂꯔ ꯌꯥꯝꯅꯥ ꯑꯣꯏꯕ꯭ꯔꯥ ꯀꯃꯥꯏꯅ ꯇꯧꯕ꯭ꯔꯥ ꯇ꯭ꯋꯦꯟꯇꯤ ꯐꯣꯔ ꯁꯕꯦꯟ ꯂꯥꯛꯄ꯭ꯔꯥ ꯀꯃꯥꯏꯅ
ꯃꯩꯅꯦ ꯋꯥꯏꯐꯥꯏꯅꯦ ꯐ꯭ꯔꯤꯅꯦ
ꯎꯝ ꯍꯧꯖꯤꯇ ꯃꯃꯗꯤ ꯀꯌꯥ ꯂꯎ ꯄꯨ꯭ꯔ
ꯂꯤꯁꯤꯡ ꯑꯍꯨꯝ
ꯑꯣ
ꯑꯗꯨ
ꯆꯥꯛ ꯌꯦꯟꯁꯥꯡꯅꯤꯅ ꯑꯗꯨꯝ ꯊꯣꯡꯡꯂꯒ ꯆꯥꯕꯅꯦ ꯣ
ꯑꯩꯅ ꯊꯣꯡꯕꯅꯦ
ꯑꯗꯨꯗꯤ ꯅꯪ ꯆꯠꯅꯤꯡ ꯆꯠꯅꯤꯡꯕ ꯑꯗꯨꯝ ꯊꯣꯡꯕ ꯌꯥꯏꯌꯦꯅ
ꯌꯥꯑꯦ ꯄꯁꯥꯜ ꯏꯗꯦ ꯍ
ꯆꯤ ꯈꯣꯏ ꯂꯩꯔꯦ ꯅ ꯅ ꯆꯦ ꯈꯣꯏ ꯅꯕꯨꯡ ꯈꯣꯏ ꯂꯩꯔꯦꯅ
ꯎꯄꯥꯏ ꯂꯩꯇꯦ ꯌꯥꯔꯇ ꯑꯗꯨ ꯀꯥꯟ
ꯌꯨꯝ ꯂꯥꯛꯅꯤꯗꯦ
ꯎ ꯅꯅꯤꯌꯦ ꯌꯄꯥꯏ ꯂꯩꯇꯦ ꯂꯝꯕꯤ ꯌꯥꯗꯕꯒꯤꯀꯣ
ꯎꯝ
ꯌꯨꯝ ꯆꯠꯄ ꯀꯤꯔꯦꯕ
ꯂꯁꯨ ꯑꯁꯨꯛꯒꯦ ꯍꯥꯟꯅꯅꯦ ꯆꯃꯦꯡꯂꯣꯡ ꯑꯦ ꯑ ꯁꯣꯔꯤ ꯑꯣ ꯉꯥꯡꯕ ꯌꯥꯗꯕꯅꯦ ꯑꯩ ꯀꯥꯎꯋꯦ
ꯀꯩꯁꯨ ꯀꯥꯏꯗꯗꯣ ꯈꯤꯇꯪ ꯁꯣꯏꯕꯗꯤ
ꯑꯗꯨꯝ ꯁꯣꯏꯕꯅꯤ ꯃꯤ ꯑꯣꯏꯕꯅꯦꯕꯣ
ꯍꯣꯏ ꯁꯣꯏꯕ ꯇꯕꯤ ꯀꯩꯗ
ꯇ꯭ꯔꯦ ꯔꯣꯕꯣꯠ
ꯎ ꯑꯗꯨ ꯑꯗꯨꯅꯦ ꯎꯝ
ꯑꯦꯁ ꯑꯩꯗꯤ ꯂꯧ ꯆꯠꯄ ꯍꯧꯔꯅꯤꯌꯦ
ꯑꯥ
ꯂꯧ ꯆꯠꯄ ꯍꯧꯔꯅꯤ ꯍꯥꯏꯕ ꯑꯩꯈꯣꯏꯒꯤ ꯂꯧꯗꯣ ꯂꯧ ꯂꯧ
ꯑ ꯀꯀꯣ ꯉꯌꯣ ꯉꯌꯣ ꯅꯪ ꯍꯣꯟꯖ ꯑꯃꯨꯛꯀ ꯍꯥꯏꯔꯣ
ꯂꯧ ꯆꯞꯄ ꯍꯧꯔꯅꯤ ꯍꯥꯏꯕ
ꯑꯣ ꯅꯣꯏ ꯂꯧ ꯂꯣꯏꯔꯕꯣ
ꯍꯣꯏ ꯂꯣꯏꯔꯦ ꯃꯈꯥꯒꯤꯗꯤ ꯃꯊꯛꯀꯤꯗꯤ ꯂꯣꯏꯗ꯭ꯔꯤꯌꯦ
ꯃ ꯊꯛꯁꯦꯕꯤ ꯀꯩ ꯀꯩ ꯊꯥꯕꯅꯣ
ꯈꯥꯃꯦꯟ ꯑꯈꯥꯕꯒꯨꯝꯕ ꯃꯣꯔꯣꯛ ꯑꯗꯨꯒ ꯀꯩ ꯀꯩꯅꯣ ꯌꯥꯝꯃꯦ
ꯎꯝ ꯑꯣ ꯑꯗꯒꯤ ꯂꯧ ꯑꯌꯥꯝꯕ ꯂꯣꯏꯔꯕ꯭ꯔꯣ ꯆꯤꯡꯗ
ꯎꯝ ꯑꯗꯨꯝ ꯂꯣꯏꯕ ꯃꯥꯜꯂꯦ ꯍꯟꯗꯛꯀꯥꯟꯗꯤ ꯎꯝ
ꯎꯝ ꯌꯥꯝꯅ ꯃꯅꯅ ꯑꯣꯏꯌꯦꯀꯣ
ꯎꯝ ꯈꯔꯗꯤ ꯂꯣꯏꯗꯤ ꯂꯣꯏꯗ꯭ꯔꯤꯌꯦ ꯑꯗꯨꯕꯨ ꯌꯥꯝꯅꯗꯤ ꯂꯣꯏꯈ꯭ꯔꯕ ꯃꯥꯜꯂꯦ ꯀꯩꯅꯣ ꯑꯃ ꯁꯣꯔꯠꯀꯠ ꯃꯦꯟꯊꯣꯠ ꯂꯩꯌꯦꯅꯀꯣ ꯑꯗꯣ ꯀꯩ ꯍꯥꯏꯕ꯭ꯔꯥ ꯑꯗꯨ ꯇꯧꯋꯦ ꯎꯝ ꯈꯨꯠꯅ ꯅꯠꯇꯕ ꯈꯨꯠꯅ ꯑꯗꯨꯝ ꯑ ꯀꯩ ꯍꯥꯏꯕ꯭ꯔꯥ ꯍꯨꯟꯕ ꯍꯨꯟꯕꯒꯨꯝꯅ ꯇꯧꯕꯗꯣ ꯑꯥ ꯈꯪꯕ꯭ꯔꯥ ꯑꯥ ꯑꯗꯨꯒꯨꯝꯕ ꯇꯧꯋꯦ ꯍꯟꯗꯛꯀꯥꯟ
ꯌꯥꯝ ꯂꯥꯏꯔꯅꯤꯅꯦ
ꯎꯝ ꯑꯩꯈꯣꯏꯁꯨ ꯑꯗꯨꯃꯥꯏꯅ ꯇꯧꯕꯅꯦ ꯑꯗꯨꯒꯤ ꯅꯍꯥꯟꯍꯥꯟ ꯔꯣꯣꯏꯗ
ꯅꯨꯡꯉꯥꯏꯔꯦ ꯀꯔꯤ ꯀꯔꯤ ꯊꯕꯛ ꯇꯧꯕꯔ ꯑꯗꯨꯗꯤ ꯂꯧ ꯂꯣꯏꯔꯦ
ꯈꯣꯏ ꯃꯤ ꯏꯅꯥꯎ ꯅꯨꯄꯤꯤ ꯎꯝ ꯀꯖꯤꯟ ꯁꯤꯁꯇꯔ ꯏꯅꯥꯎꯅꯨꯕꯤ ꯂꯩꯕꯀꯣ
ꯎꯃ ꯎꯝ
ꯅꯈꯣꯏ ꯎꯝ ꯈꯪꯗꯤ ꯈꯪꯒꯅꯤ ꯅꯪ ꯃꯁꯛ ꯎꯔꯗꯤ
ꯎꯝ ꯎꯝ
ꯑꯦꯛꯖꯥꯝ ꯊꯥꯔꯒ ꯐꯖꯅ ꯊꯥꯕꯤꯈ꯭ꯔꯦ ꯄ꯭ꯔꯦꯛꯇꯤꯀꯦꯜ ꯉꯥꯏꯔꯒ ꯂꯩꯔꯤꯌꯦ ꯗꯦꯠꯁꯨ ꯊꯣꯛꯇ꯭ꯔꯤꯌꯦ ꯅꯪꯗꯤ ꯏꯚꯤꯅꯤꯡ ꯋꯥꯛꯀꯨꯝꯕ ꯆꯠꯄ꯭ꯔꯥ
ꯆꯠꯇꯦꯗ ꯑꯩꯗꯤ ꯇꯨꯝꯃꯒ ꯆꯔꯒ ꯂꯩ
ꯎꯝ ꯅꯣꯏꯕ꯭ꯔꯥ ꯀꯪꯕ꯭ꯔꯥ ꯍꯟꯗꯛ ꯀꯥꯟꯗꯤ ꯀꯃꯥꯏꯅ ꯇꯧꯕ꯭ꯔꯥ ꯅꯣꯏꯌꯦ ꯑꯩꯁꯨ ꯌꯥꯝ ꯅꯣꯏꯈ꯭ꯔꯕꯅꯦ
ꯄꯣꯛꯈꯥꯏꯔꯅꯤ ꯍꯥꯏꯌꯦ
ꯗ꯭ꯔꯝ ꯑꯣꯜꯂꯦ
ꯎꯝ ꯗꯔꯝ ꯑꯣꯏꯔꯦ ꯄꯣꯛꯈꯥꯏꯔꯗꯕꯅꯦ ꯄꯣꯈꯥꯏꯅꯤꯌꯥꯏ ꯑꯗꯨꯗꯣ